ꯆꯠꯊꯣ ꯍꯜꯂꯤ ꯑꯩꯈꯣꯏ ꯃꯥ ꯍꯣꯏꯒꯤ ꯅꯣꯏꯒꯤ ꯍꯛꯄꯗꯣ ꯀꯨꯞꯄꯦꯕ ꯂꯩ ꯑꯆꯧꯕꯅ ꯐꯖꯩꯑꯕ
ꯑꯁ ꯂꯩ ꯆꯕꯥꯛ ꯆꯕꯥꯛ ꯆꯠꯁꯤꯟꯕꯗꯣ ꯐꯖꯗꯝꯕꯅꯤ
ꯈꯪꯗꯦ ꯑꯩꯗꯤ ꯂꯩ ꯑꯆꯧꯕꯗꯨ ꯐꯖꯩ ꯍꯥꯏꯅꯤ ꯑꯩꯅ ꯆꯠꯊꯣꯛꯑꯣ ꯌꯦꯛꯄꯡꯐꯤ ꯌꯥꯝ ꯊꯦꯡꯅꯩꯗ ꯇꯣꯁꯤꯁꯨ
ꯑꯗꯨ ꯐꯖꯗꯦꯗꯅ ꯑꯗꯨ ꯌꯥꯗꯦ ꯍꯥꯏꯕꯅꯦ ꯐꯤꯕꯨ ꯀꯩꯅꯣꯈꯩꯅꯁꯨ ꯑꯇꯩꯈꯩꯅꯁꯨ ꯀꯩꯅꯣ ꯇꯧ ꯍꯥꯏꯕꯅꯦ ꯄꯩꯁꯥ ꯍꯣꯡꯒꯟꯂꯦ ꯐꯤꯗꯣ ꯑꯁꯣꯏꯕꯗ ꯆꯤꯡꯒꯜꯂꯦ ꯍꯥꯏꯕꯅꯦꯕ
ꯆꯠꯊꯣꯛꯄꯗ
ꯎꯝ ꯍꯦꯛ ꯃꯄꯥꯟꯗꯨꯒꯤ ꯃꯄꯥꯟꯒꯤ ꯀꯩꯅꯣꯗꯣ ꯃꯌꯨꯡ ꯃꯇꯣꯟꯗꯣ
ꯎꯝ
ꯑꯗꯨꯒꯤ ꯍꯦꯛ ꯃꯅꯥꯛꯇ ꯑꯣꯏꯅꯕ ꯇꯧ ꯍꯥꯏꯕꯅꯦ ꯍꯣꯏ ꯆꯠꯄꯨꯗꯤ ꯈꯔ ꯈꯔꯕꯨꯗꯤ ꯆꯠꯊꯣꯛꯅꯩ ꯑꯗꯨꯝ
ꯅꯪꯒꯤꯗꯨ ꯆꯠꯊꯣꯛꯕ ꯅꯪꯒꯤꯗꯨ ꯆꯠꯊꯣꯛꯏꯗꯨꯗꯤ
ꯑꯗꯨꯅꯦ ꯍꯥꯏꯖꯦ ꯈꯔ ꯈꯔꯗꯤ ꯑꯗꯨꯝ ꯆꯠꯊꯣꯛꯏꯗꯅ ꯑꯩꯈꯣꯏꯗꯣ ꯑꯗꯨ ꯆꯠꯊꯣꯛ
ꯆꯠꯊꯣꯛꯄꯁꯨꯗꯨꯝ
ꯅꯪꯒꯤꯗꯨꯗꯤ ꯃꯔꯩ ꯃꯥꯥꯟꯖꯤꯟꯂꯛꯑꯦ
ꯅꯠꯇꯦ ꯐꯣꯟꯗꯤꯅ ꯌꯥꯎꯋꯦꯕ
ꯍꯣꯏ ꯑꯗꯨꯕꯨꯗꯤ ꯌꯥꯎꯔꯝꯅꯤ ꯀꯩꯅꯣ ꯑꯩꯈꯣꯏꯒꯨꯝꯕ ꯐꯤ ꯁꯥꯕ ꯍꯧꯒꯠꯂꯛꯄ ꯄꯤ ꯃꯌꯥꯝ ꯂꯩꯖꯤꯗꯤ ꯎꯝ
ꯐꯖꯔꯗꯤ ꯌꯥꯔꯦ ꯀꯩꯅꯣ ꯐꯤꯕꯣ ꯃꯆꯨ ꯐꯖꯔꯗꯤ
ꯄꯥꯟꯊꯣꯏꯕꯤꯁꯤꯅ ꯥꯏꯒꯤ ꯐꯤ ꯃꯌꯥꯝꯗꯨ ꯌꯦꯡꯉꯨ
ꯆꯠꯊꯣꯛꯇ꯭ꯔ ꯃꯥꯥꯏꯅꯤꯗꯣ ꯑꯁ ꯈꯟꯗ꯭ꯔꯦ ꯄꯩꯁꯥ ꯁꯥꯎꯗ ꯑꯃ ꯫ ꯑꯗꯣ ꯄꯪꯁꯥ ꯁꯥꯥꯎꯋꫭꯌꯦ ꯄꯩꯁꯥ ꯐꯪꯒꯦ ꯐꯪꯉꯨꯔꯔꯦ ꯑꯩ ꯄꯛꯁꯥ ꯁꯥ ꯑꯗꯨꯝ ꯂꯩꯌꯣ ꯍꯥꯏꯔ ꯃꯇꯝ ꯂꯦꯟꯂꯒ ꯀꯥ ꯌꯧꯔꯒꯦ ꯌꯦꯛꯅꯕꯤꯗꯣ
ꯌꯦꯛꯅꯕꯤ ꯇꯥꯕ ꯍꯧꯔꯛꯇ ꯉꯥꯏꯔꯤꯌꯦ
ꯎꯝ
ꯍꯦꯔꯣꯅ ꯃꯕꯣꯛꯀꯤ ꯃꯅꯥꯛꯇ ꯂꯥꯛꯄ ꯌꯧꯒꯔꯦ
ꯎꯝ ꯌꯥꯝ ꯆꯠꯊꯣꯛꯏ ꯌꯥꯝ ꯂꯩꯕꯅꯤ ꯋꯥꯔꯤ ꯅꯨꯡꯉꯥꯏ ꯅꯨꯉꯥꯏꯕ
ꯑꯥ
ꯏꯕꯤꯠꯇ ꯅꯣꯏꯅ ꯄꯩꯁꯥ ꯌꯥꯝꯃꯦ ꯍꯦꯔꯣꯅ ꯀꯃꯥꯏꯅ ꯌꯥꯗꯣꯏꯅꯣ ꯈꯟꯕꯗ ꯑꯩꯖꯦ ꯑꯗꯣ ꯑꯃꯨꯛ ꯆꯪꯉꯗꯤ ꯀꯣꯟꯅ
ꯍꯧꯔꯛꯇ ꯉꯥꯏꯕꯩ ꯑꯣꯏꯔꯝꯒꯅꯤ ꯐꯤꯖꯦ ꯍꯩꯖꯤꯡꯄꯣꯠꯒꯨꯝꯕꯗ ꯕꯣꯔꯗꯔ ꯃꯆꯥ ꯏꯟꯕꯁꯦ ꯐꯖꯗꯦꯗꯥ
ꯄꯣꯠ ꯑꯖꯤꯗ ꯃꯃꯜ ꯇꯥꯡꯉꯒ ꯐꯖꯕꯣꯏꯗ ꯈꯟꯕꯅꯦ ꯑꯗꯨꯅꯅꯦ
ꯑꯩꯗꯤ ꯕꯣꯗꯔ ꯑꯆꯧ ꯑꯆꯧꯕ ꯉꯥꯛꯇ ꯏꯟꯅꯤ
ꯏꯅꯦ ꯑꯩꯗꯤ ꯕꯣꯔꯗꯔ ꯑꯆꯧ ꯑꯆꯧꯕ ꯉꯥꯛꯇꯦ ꯑꯗꯣ ꯐꯣꯏꯋꯥꯛꯁꯨ ꯄꯥꯝꯗꯦ ꯐꯣꯏꯋꯥꯛꯇꯤ
ꯃꯤ ꯄꯩꯁꯥ ꯄꯥꯏꯗꯕ ꯃꯤꯅ ꯇꯧꯔꯗꯤ ꯀꯃꯥꯏꯅ ꯇꯧ ꯇꯥꯔꯦ ꯑꯗꯨꯗꯤ
ꯀꯩꯕ
ꯄꯩꯁꯥ ꯄꯥꯏꯗꯕ ꯃꯤ ꯕꯣꯔꯗꯔ ꯑꯆꯧꯕ ꯂꯩ ꯉꯝꯗꯕ ꯃꯤꯗꯤ ꯀꯃꯥꯏꯅ ꯇꯧ ꯇꯥꯔꯦ
ꯑꯗꫭ ꯃꯣꯏ ꯃꯣꯏ ꯑꯄꯥꯝꯕꯅꯤꯅ ꯑꯗꯣ ꯑꯩꯒꯤ ꯑꯣꯏꯅꯗꯤ ꯐꯖꯗꯦ ꯕꯣ ꯕꫭꯗꯔ ꯃꯆꯥ ꯆꯠꯄꯗꫭ ꯅꯍꯥꯟꯋꯥꯏ ꯈꯪꯗ꯭ꯔꯤꯀꯥꯟ ꯈꯪꯗ꯭ꯔꯤꯀꯥꯅꯤ ꯍꯧꯖꯤꯛꯇꯤ ꯈꯪꯉꯛꯕꯅꯤꯅ ꯐꯖꯗꯦꯕ
ꯑꯗꯨ ꯅꯪꯗꯤ ꯑ ꯑꯩꯈꯣꯏ ꯀꯩꯅꯣ ꯃꯥꯜꯂꯦ ꯊꯥꯏꯅ ꯑꯩꯈꯣꯏꯅ ꯀꯥ ꯀꯨꯞꯄꯤꯍꫭꯏ ꯂꯨꯍꯣꯡꯕ ꯑꯗꯒꯤ ꯅꯠꯇꯦ ꯀꯥ ꯕꯕꯨ ꯍꯣꯏ ꯂꯣꯍꫭꯡꯀꯥꯟꯗ ꯑ ꯈꯟꯇ꯭ꯔꯣꯛꯀꯤ ꯃꯤꯒꯩꯗꯤ ꯃꯣꯏꯗꯤ ꯔꯥꯅꯤꯖꯦ ꯁꯥꯕ ꯀꯨꯏꯔꯦꯕ ꯑꯩꯈꯣꯏꯅ ꯑꯉꯥꯡ ꯑꯣꯏꯔꯤꯉꯩꯗꯒꯤ ꯁꯤꯗꯩꯗꯤ ꯃꯥꯙꯕꯤꯒ ꯂꯥꯛꯄꯗꯣ ꯏꯆꯧ ꯕꯨꯇꯂꯥ ꯍꯣꯏꯒꯤ ꯃꯣꯏ ꯃꯄꯥꯝ ꯂꯣꯝꯒꯤ ꯃꯤꯒꯩ ꯁꯨꯝ ꯂꯥꯛꯑꯦꯕ ꯔꯥꯅꯤꯅ ꯑꯩꯈꯣꯏ ꯏꯃꯥꯟꯅꯕꯤ ꯑꯃ ꯂꯩꯌꯦꯕ ꯏꯆꯧꯕꯣꯏꯒꯤ ꯃꯣꯏ ꯃꯥꯝꯒꯤ ꯃꯆꯥ ꯃꯣꯏꯗꯤ ꯑꯗꯨꯋꯥꯏꯗꯒꯤ ꯏ ꯔꯥꯅꯤꯁꯦ ꯑꯗꯨꯝ ꯁꯥꯔꯦꯕ ꯑꯩꯈꯣꯏꯅ ꯆꯠꯄꯗ ꯃꯣꯏꯅ ꯍꯥꯏ ꯂꯨꯍꯣꯡꯕ ꯂꯥꯛꯏꯕ ꯅꯨꯄꯤꯁꯤꯡꯁꯦ ꯋꯥꯡꯈꯩ ꯐꯤ ꯏꯜꯂꯤꯁꯤꯡꯁꯦ ꯐꯖꯕ ꯑꯝꯇꯥ ꯏꯟꯗꯤ ꯐꯤꯅꯤ ꯀꯅ ꯍꯧꯖꯤꯛꯐꯥꯎ ꯀꯥꯎꯗꯦꯔꯤ ꯏꯔꯥꯅꯤꯅ ꯍꯥꯏ
ꯍꯧꯖꯤꯛꯇꯤ ꯌꯦꯡꯉꯨꯀꯣ ꯐꯤꯁꯦ ꯁꯨꯝ ꯃꯤꯅ ꯏꯜꯂꯛꯄ ꯐꯤꯒꯁꯦ ꯎꯕꯗꯅꯦ ꯃꯌꯦꯛꯀꯨꯝꯕꯗꯨꯒ ꯍꯥꯟꯅ ꯌꯦꯡꯅꯤꯡꯉꯛꯑꯅꯤꯕ
ꯎꯝ ꯑꯗꯣ ꯃꯇꯝꯗꯨꯗ ꯑꯩꯈꯣꯏꯗꯤ ꯀꯔꯤꯝ ꯈꯪꯗꯦꯕꯀꯣ ꯑꯗꯨꯣ ꯑꯩꯈꯣꯏ ꯃꯥꯈꯩꯒꯁꯤ ꯐꯤ ꯋꯥꯡꯈꯩ ꯐꯤ ꯑꯉꯧꯕꯅꯤ ꯒꯥꯏꯅ ꯑꯔꯩꯕꯗꯣ ꯑꯗꯨꯝ ꯁꯨꯔꯒ ꯏꯟꯖꯩꯅꯦꯕ ꯃꯇꯝꯗꯨꯗ ꯑꯗ ꯃꯣꯏꯗꯤ ꯐꯤꯗꯣ ꯂꯩꯗꯣ ꯃꯌꯥꯝ ꯁꯥꯕꯅꯤꯅ ꯈꯪꯉꯦꯗꯅ ꯔꯥꯅꯤꯅꯦ ꯍꯥꯅꯩ ꯃꯇꯝꯗ ꯑꯩꯈꯣꯏ ꯏꯃꯥꯟꯅꯕꯤ ꯑꯣꯏꯔꯒꯁꯨ ꯑꯩꯈꯣꯏꯗꯤ ꯃꯇꯥꯡꯗꯨꯗ ꯐꯤ ꯃꯇꯥꯡꯗ ꯀꯩꯝ ꯈꯪꯄꯣꯠꯇꯦꯗꯅ ꯐꯤꯁꯦ ꯐꯖꯕ ꯑꯝꯇ ꯏꯟꯗꯦ ꯑ ꯔꯥꯅꯤꯅꯦ ꯍꯥꯏꯕꯗꯣ ꯍꯣꯖꯤꯛꯇ ꯅꯤꯡꯁꯤꯡꯉꯛꯑꯦ ꯃꯣꯏꯗꯤ ꯑꯗꯨ꯭ꯋꯥꯏꯗꯩ ꯍꯧꯅ ꯔꯥꯅꯤ ꯐꯤ ꯁꯥꯕꯅꯦꯕ ꯑꯁ ꯐꯤ ꯑꯃ ꯁꯥꯕꯗꯣ ꯂꯨꯄꯥ ꯂꯤꯁꯤꯡ ꯇꯔꯨꯛ ꯁꯤꯠꯂꯤ ꯑꯅ ꯃꯇꯝꯗꯨꯗꯅꯩꯗ ꯇꯥꯡꯉꯤꯃꯤꯗꯅ ꯂꯤꯁꯤꯡ ꯇꯔꯨꯛꯇꯣ
ꯑ
ꯑꯗꯨꯃꯥꯏꯅ ꯍꯥꯏꯌꯦꯕ ꯃꯣꯏꯅ ꯑꯩꯈꯣꯏ ꯂꯨꯍꯣꯡꯕꯗ ꯍꯥꯞꯄꯤꯕ ꯔꯥꯅꯤꯗꯨ ꯃꯇꯝꯗꯨꯗ ꯂꯨꯄꯥ ꯂꯤꯁꯤꯡ ꯑꯍꯨꯝꯒ ꯄꯤꯌꯦ
ꯉꯁꯥꯏꯒꯤ ꯆꯤꯅꯥꯎꯕꯤꯒꯤ ꯏꯁꯇꯦꯇꯁ ꯅꯪꯅ ꯍꯥꯏꯕ ꯁꯪꯒꯣꯝ ꯄꯥꯝꯃꯤꯗꯣ
ꯎꯝ
ꯑꯗꯨ ꯐꯤꯗꯣ ꯂꯨꯄꯥ ꯀꯌꯥ ꯄꯤꯔꯝꯗꯧ ꯃꯥꯜꯂꯦ
ꯇꯔꯥꯗꯤ ꯍꯦꯜꯂꯝꯃꯅꯤ
ꯆꯠꯂꯣꯍꯦ ꯐꯨꯜ ꯋꯥ ꯑꯣꯏꯔꯛꯇꯣꯏꯅꯦ ꯂꯨꯄꯥ ꯂꯤꯁꯤꯡ ꯀꯨꯟ ꯇꯔꯨꯛ ꯀꯨꯟ ꯀꯨꯟ ꯇꯔꯨꯛ ꯃꯨꯛꯇ ꯌꯣꯟꯅꯤꯡꯤꯅꯤꯃ ꯀꯨꯟ ꯃꯔꯤꯗꯒꯤꯅ ꯀꯨꯟ ꯇꯔꯨꯛꯒꯤ ꯃꯅꯨꯡꯗꯗꯤ ꯌꯣꯟꯈ꯭ꯔꯅꯤ ꯑꯗꯨꯗꯤ ꯁꯤꯡꯉꯝꯃꯕꯅꯦ ꯏꯅꯃ ꯅꯪ ꯈꯪꯕꯔꯣ ꯍꯣꯃꯣ ꯑꯃ ꯃꯦꯛꯆꯋꯦꯜ ꯑꯩꯒꯣꯏꯖꯝꯗꯣ ꯑꯗꯨ ꯑꯗꯨ ꯍꯣꯃꯣꯗꯣ ꯂꯥꯛꯑꯝꯃꯦ
ꯃꯥꯒꯤ ꯐꯤꯅꯤ ꯃꯥꯏ ꯅꯨꯄꯥꯒ ꯂꯥꯛꯑꯝꯃꯦ ꯀꯨꯏꯔꯦꯍꯦ ꯂꯥꯛꯄ ꯑꯩꯁꯨ ꯊꯦꯡꯅꯍꯧꯋꯦ
ꯀꯧꯔꯛꯎꯌꯥꯗꯔꯣ ꯑꯗꯨ꯭ꯏ‌ ꯃꯦꯛꯆꯋꯦꯂꯗꯣ ꯑꯩꯅ ꯅꯥꯍꯋꯥꯏ ꯊꯥꯏꯅ ꯐꯖꯩꯅ ꯉꯥꯎꯥꯏꯅꯦ ꯍꯥꯏꯕ ꯑꯗꯨ ꯃꯥꯗꯣ ꯍꯣꯃꯣ ꯃꯣꯏ ꯂꯩꯝꯃꯤꯅꯦ ꯍꯥꯏꯕ ꯈꯪꯕ
ꯃꯥꯏ ꯅꯨꯄꯥꯗꯨꯒ ꯂꯥꯛꯑꯝꯃꯦ ꯃꯥꯒꯤ ꯐꯤꯅꯦ ꯍꯧꯖꯤꯛ ꯆꯦꯅꯥꯎꯕꯤꯅ ꯁꯥꯔꯤ ꯃꯌꯦꯛꯇꯣ
ꯎꯝ ꯀꯔꯅ ꯃꯥꯅ ꯀꯥꯏꯆ ꯄꯠꯇꯤ ꯏꯟꯗꯨꯏꯕ
ꯃꯥꯗꯤ ꯀꯩꯅꯣ ꯇꯧꯔꯤꯗꯨꯗꯤ ꯃꯣꯏ ꯁꯣ ꯊꯣꯛ ꯃꯣꯏꯒꯤ ꯄꯨꯊꯣꯛꯄ ꯀꯩꯀꯥ ꯃꯥꯒꯤ ꯐꯤꯁꯤꯡ ꯅꯠꯇꯅꯤ ꯀꯩꯅꯣ
ꯎꯝ ꯃꯥꯅ ꯏꯟꯗꯨꯏꯅꯦ ꯍꯥꯏꯕꯗꯨꯗꯤ ꯑꯩꯗꯤ
ꯃꯥꯒꯤ ꯐꯤꯅꯦ ꯍꯥꯏꯕ ꯃꯥꯒꯤ ꯐꯤꯅꯦ ꯍꯥꯏꯕ ꯃꯥꯅ ꯊꯥꯗ ꯃꯥꯒꯤ ꯃꯥꯅ ꯁꯥꯕ ꯂꯤꯁꯤꯡꯉꯝꯃꯅꯦꯕ ꯑꯗꯨꯗꯣ
ꯎꯝ
ꯔꯥꯅꯤꯗ ꯖꯦꯔꯣ ꯐꯦꯟ ꯑ ꯖꯦꯔꯣ ꯐꯦꯟꯕꯅꯦ
ꯎꯝ ꯖꯦꯔꯣ ꯐꯦꯜꯂꯤꯕ
ꯖꯤꯔꯣ ꯍꯥꯏꯕꯣ ꯐꯦꯟꯕꯅꯦ
ꯍꯠꯅꯕꯗꯣ ꯑꯣꯏꯔꯝꯒꯅꯤꯌꯦ
ꯃꯐꯦꯟꯅ ꯑꯣꯏꯕꯁꯨ ꯌꯥꯎꯕꯅꯦ ꯍꯣꯏ ꯍꯥꯠꯅꯕꯗꯨꯅ ꯑꯣꯏ ꯏꯨꯅꯥꯎꯕꯤꯒꯤꯕꯨꯗꯤ ꯍꯣꯏ ꯍꯥꯠꯅꯕꯗꯨꯅ
ꯕꯔꯥꯅꯤꯗꯕꯨꯖꯤꯔꯣ ꯐꯤꯜꯂꯗꯤ ꯀꯥꯏꯗꯅꯣ ꯍꯟꯅꯕꯗꯣ ꯑꯣꯏꯔꯝꯅꯤ ꯑꯥꯎ ꯍꯟꯅꯕꯗꯣ ꯖꯤꯔꯣꯁꯨ ꯍꯠꯟꯅꯩ ꯍꯥꯏꯌꯦꯕ
ꯎꯝ ꯖꯤꯔꯣꯍ ꯂꯩ
ꯖꯤꯔꯣ ꯍꯥꯞꯕꯗ ꯐꯖ ꯆꯂꯣ
ꯖꯤꯔꯣ ꯍꯥꯠꯄꯅ ꯈꯔ ꯆꯥꯎ ꯈꯔ ꯐꯤꯗꯣ ꯈꯣꯡꯖꯩ ꯉ ꯌꯥꯡꯗꯧ ꯃꯥꯜꯂꯦ
ꯆꯥꯎꯕꯅꯦ ꯂꯪꯗꯣ
ꯎꯝ ꯖꯤꯔꯣꯗꯨꯗꯁꯨ ꯑꯗꯨꯝꯨꯛ ꯑꯅꯤ ꯑꯍꯨꯝ ꯐ ꯍꯥꯏꯕꯗꯣ ꯑꯗꯨꯝ ꯐꯔꯛꯇꯣꯏꯅꯦꯕ
ꯑꯗꯨꯅ ꯂꯪꯗꯣ ꯆꯣꯡꯊꯣꯛꯑꯒ ꯎꯔꯝꯒꯅꯦꯕ ꯃꯌꯦꯛ ꯁꯦꯡꯅ
ꯖꯤꯔꯣ ꯍꯜꯂꯤꯁꯦ ꯀꯩꯅꯣ ꯈꯛꯇꯅꯤꯍꯦ ꯐꯤꯖꯤꯟꯗ ꯈꯩꯔꯣꯏ ꯍꯥꯞꯄꯗ
ꯑꯥ
ꯑꯗꯨ ꯈꯛꯇꯅꯦ ꯑꯗꯨ ꯑꯇꯩ ꯂꯩ ꯑꯆꯧꯕ ꯀꯩꯀꯥꯗꯨꯕꯨꯗꯤ ꯃꯥꯅ ꯂꯣꯏꯅ ꯗꯣꯂꯤꯗꯁꯨ ꯃꯈꯜ ꯃꯈꯜꯒꯤ ꯗꯣꯂꯤ ꯂꯩ ꯍꯥꯏꯕ ꯑꯗꯣ ꯃꯥ ꯇꯣꯉꯥꯟꯕ ꯗꯣꯂꯤ ꯑꯃ ꯄꯤꯔꯝꯃꯦ ꯑꯗꯨ ꯈꯔ ꯄꯣꯛꯇ
ꯑꯩ ꯉꯥꯏꯍꯥꯛ ꯑꯩꯈꯣꯏꯗꯤ ꯑꯗꯨꯗꯣ ꯗꯦꯝꯁꯤ ꯍꯥꯏꯅꯩꯕ ꯑꯗꯨꯃ ꯅꯪ ꯅꯣꯏꯅ ꯗꯣꯂꯤ ꯍꯥꯏꯗꯅ
ꯑ
ꯑꯩꯅ ꯉ ꯑꯍꯥꯟꯕ ꯍꯠꯄ ꯍꯧꯔꯀꯥꯟꯗ ꯑꯩꯅ ꯃꯣꯏꯅ ꯁꯤꯗ ꯍꯥꯏꯈꯤꯕꯗꯨ ꯀꯔꯤꯅꯣ ꯍꯥꯏꯈꯤꯕꯅ ꯕꯅꯦ ꯑꯩꯅ ꯦꯝꯁꯤ ꯗꯣꯂꯤꯗ ꯁ ꯅꯤꯡꯁꯤꯡꯗ꯭ꯔꯕ ꯀꯣꯟ ꯅꯤꯡꯁꯤꯡꯉꯦ ꯑꯩꯅ ꯔꯂꯤ ꯍꯥꯕꯕꯨꯣ ꯃꯥꯅꯦ ꯑꯩꯅ ꯑꯩꯈꯣꯏꯗꯤ ꯖꯦꯝꯁꯤ ꯍꯥꯏꯅꯤ ꯃꯣꯏꯅ ꯁꯤ ꯗꯣꯂꯤ ꯍꯥꯏꯁꯤꯕꯣꯅ ꯀꯣꯠꯅ ꯈꯜꯂꯦ ꯑꯗꯨꯒ ꯊꯥꯏꯅ ꯂꯨꯃꯥ ꯂꯣꯝꯗꯅ ꯌꯥꯝ ꯁꯤꯖꯤꯟꯅꯩꯌꯦꯕ ꯑꯗꯨꯏꯗꯤꯦꯝ ꯁꯤꯔꯪꯗꯣ
ꯑꯥ
ꯗꯣꯜꯂꯤꯒꯔ ꯍꯧꯖꯤꯦꯅ
ꯃꯦꯔꯤꯜꯗꯣ ꯁꯤꯠ ꯅꯥꯟꯖꯥꯅꯤ ꯅꯃ ꯃꯁꯛꯇꯤ ꯀꯩꯁꯨ ꯐꯖꯗꯦ
ꯑ ꯍꯥꯏꯐꯠꯁꯦ ꯑꯩꯗꯤ ꯅꯨꯄꯥ ꯑꯣꯏꯔꯕꯅꯤꯗ ꯅ ꯉꯥꯎꯕꯤꯅꯗꯤ ꯂꯥꯛꯥꯁ ꯀꯨꯅ ꯈꯨꯝꯃ ꯑꯣꯏꯔꯦ ꯚꯣꯏ
ꯇꯦꯛ ꯁꯦꯡꯇꯔ ꯑꯗꯨꯝ ꯇꯧꯋꯦ ꯃꯤ ꯄꯤꯛꯑꯁꯨ ꯌꯦꯡꯕꯗ ꯌꯥꯝꯅ ꯀꯩꯅꯣ ꯇꯧꯕ ꯍꯥꯏꯗꯤ ꯃꯣꯏꯗꯤ ꯑꯗꯨꯝ ꯀꯩꯅꯣꯝꯇ ꯂꯩꯈ꯭ꯔꯕꯅꯤꯅ ꯁꯃꯥꯠꯇ ꯑꯣꯏꯔꯦꯗꯅ
ꯎꯝ
ꯀꯩꯅꯣ ꯖꯤ ꯖꯤꯑꯣꯒ꯭ꯔꯥꯐꯤꯗ ꯒꯣꯜ ꯃꯦꯗꯥꯂꯤꯁꯅꯤ ꯀꯩꯅꯣ ꯃꯥꯡꯏꯅꯤꯒꯦ ꯎꯃꯒꯦ ꯀꯥꯟꯗꯦ ꯐꯣꯟꯗꯩ ꯈꯪꯅꯔꯛꯄ ꯑꯣꯏꯗꯣꯏꯅꯦ ꯃꯣꯏ ꯃꯔꯤ ꯃꯔꯤ ꯁꯨꯝ ꯈꯪꯗꯦ ꯑꯗꯨ ꯂꯥꯛꯑꯝꯃꯦ ꯈꯔ ꯀꯨꯏꯔꯦ ꯃꯥꯒꯤ ꯐꯤ ꯑꯅꯤ ꯁꯤꯉꯝꯃꯦ ꯔꯦꯠꯇ ꯑꯃꯒ ꯍꯧꯖꯤꯛ ꯁꯥꯏꯗꯨꯒ ꯑꯩꯅ ꯃꯊꯪꯒꯤ ꯔꯦꯠꯇ ꯁꯥꯔꯗꯤ ꯃꯥꯒꯤꯅꯤ ꯃꯥꯒꯤ ꯃꯌꯦꯛꯇꯣ ꯁꯥꯗꯣꯏꯅꯦꯕ ꯃꯌꯦꯛꯀ ꯂꯣꯏ ꯄꯤꯔꯝꯃꯕ
ꯀꯩꯅꯣ ꯇꯧꯕ꯭ꯔꯣ ꯃꯅꯤꯄꯥꯥꯟꯗꯕꯁꯨ ꯐꯖꯕ꯭ꯔꯣ
ꯃꯥꯏꯅ ꯄꯥꯗꯣ ꯐꯖꯩ ꯅꯨꯄꯥ ꯃꯥꯜꯂꯦ ꯃꯥꯏꯅ ꯄꯥꯗ꯭ꯔꯗꯤ ꯑꯗꯨꯝ
ꯀꯥ ꯀꯩ ꯀꯥꯒ ꯊꯣ ꯂꯥꯛꯀꯦ
ꯑ ꯅꯣꯏ ꯕꯕꯥꯕꯥ ꯕꯕꯥ ꯌꯥꯏ ꯒꯥꯔꯤꯗꯣ
ꯑꯥ
ꯑꯗꯨꯒ ꯆꯞ ꯃꯥꯟꯅꯕꯗꯂꯥꯛꯑꯦ
ꯄꯥꯅ ꯄꯈꯣꯏ ꯋꯥ ꯋꯥꯔꯤ
ꯌꯦꯡꯉꯅ ꯃꯥꯗꯤ ꯒꯣꯜꯃꯗꯥꯂꯤꯁꯨ ꯑꯣꯏꯔꯦ ꯐꯤ ꯀꯩꯀꯥ ꯀꯔꯕꯥꯔꯁꯨ ꯇꯧꯋꯦ ꯐꯅꯦꯛ ꯐꯤ ꯇꯣꯞꯁ ꯇꯣꯞꯁ ꯃꯦꯀꯞ ꯅꯨꯡꯀꯞꯠ ꯂꯣꯏ ꯂꯣꯏ ꯇꯧꯔꯤꯁꯦꯅ ꯕꯤꯖꯨꯒꯤ ꯍꯖꯤꯝꯄꯣ ꯀꯩ ꯀ ꯌꯦꯕ ꯀꯩꯀꯤ ꯃꯦꯁꯣꯔꯗꯤ ꯐꯤ ꯉꯇꯂꯦ
ꯃꯥꯅ ꯀꯣꯏ ꯃꯦꯗꯥꯗꯔꯁꯨꯣꯏꯗꯣ ꯄꯩꯁꯥ ꯂꯨꯄꯥ ꯀꯌꯥ ꯐꯪꯖꯥꯅꯣ
ꯈꯪꯗꯦ
ꯑꯗꯪ ꯅꯪ ꯒꯣꯕꯤꯦꯟꯗꯥꯂꯤꯁꯅꯦ ꯍꯥꯏꯔ ꯄꯩꯁꯥ ꯌꯥꯝ ꯄꯥꯏꯕꯤ ꯇꯦꯇ ꯉꯥꯏꯗꯣ ꯀꯩ
ꯅꯠꯇꯦꯍꯦ ꯄꯩꯁꯥ ꯄꯥꯏ ꯍꯥꯏꯕ ꯅꯠꯇꯦ ꯃꯤꯡꯆꯠꯇꯨꯒꯤ ꯋꯥꯅꯤꯍꯦ ꯂꯥꯏꯔꯤꯛꯁꯨ
ꯎꯝ ꯎꯝ
ꯑꯇꯩ ꯊꯕꯛ ꯃꯌꯥꯝ ꯑꯇꯩ ꯊꯕꯛꯁꯤꯡꯗꯨꯗꯤ ꯄꯩꯁꯥ ꯉꯥꯛꯇꯅꯤ ꯀꯩꯅꯣ ꯃꯦꯀꯞ ꯄꯣꯠꯂꯣꯏ ꯐꯨꯔꯤꯠ ꯐꯤ ꯐꯅꯦꯛ ꯀꯧꯔꯤ ꯃꯌꯥꯝꯁꯤꯗꯤ ꯄꯩꯁꯥ ꯉꯥꯛꯇꯅꯤ ꯃꯣꯏ ꯍꯥꯟꯅꯁꯨ ꯃꯁꯥꯏ ꯈꯔ ꯅꯨꯡꯉꯥꯏꯖꯕꯒꯤ ꯏꯃꯨꯡ ꯃꯅꯨꯡꯅꯨꯡ ꯑꯣꯏꯔꯝꯒꯅꯤꯗ
ꯑꯣꯏꯔꯝꯒꯅꯦꯕ ꯑꯗꯨ ꯅꯠꯇꯅ ꯍꯦꯛꯇ ꯎꯕ ꯌꯥꯕ ꯅꯠꯇꯦ ꯑꯥꯗꯥ ꯁꯤ ꯁꯅꯥꯜꯁꯤꯕꯨ ꯑꯁꯤꯕꯨ ꯑꯣꯏꯔꯛꯈꯤꯗ꯭ꯔꯣ
ꯍꯦꯛꯇ ꯍꯣꯇꯅꯥꯕꯥꯅꯥ ꯔꯤꯆ꯫ ꯐꯤꯂꯝꯗ ꯌꯥꯕ ꯋꯥꯅꯤ ꯔꯤꯌꯦꯂꯤꯇꯤꯗ ꯍꯦꯛꯇ ꯂꯥꯏꯔꯕꯅ ꯍꯣꯠꯅꯕꯗ ꯌꯥꯔꯝꯗ꯭ꯔꯦ
ꯌꯥꯗꯦꯕ ꯄꯥꯏꯒꯦ ꯄꯥꯏꯑꯕꯗ ꯏꯆꯦ ꯁ ꯅꯍꯎꯣꯏ ꯑꯗꯨꯒꯁꯨ ꯌꯧꯔꯛꯣꯏꯕ
ꯎꯝ
ꯑꯗꯨꯅꯦ ꯌꯥꯝ ꯂꯨꯏꯔꯤꯅꯦꯦ ꯃꯤꯒꯤ ꯃꯣꯏꯅ ꯑꯃꯨꯛ ꯄꯩꯁꯥ ꯄꯥꯏꯕ ꯃꯆꯥ ꯃꯁꯨ ꯑꯣꯏꯔꯝ ꯇꯥꯔꯗꯤ ꯑꯣꯏꯔꯛꯀꯅꯤꯕ
ꯑꯩꯁꯨ ꯂꯨꯍꯣꯡꯕ ꯆꯠꯄꯗꯣ ꯁꯌꯦꯦꯟ ꯁꯅꯥꯅ ꯀꯦꯔꯒ ꯉꯍꯥꯟ ꯂꯣꯏ ꯁꯪꯉꯕ ꯂꯤꯞꯁꯦ ꯆ ꯃꯆꯨ ꯑꯗꯨꯝꯕꯗꯣ ꯁꯪꯅꯤꯡꯉꯦ ꯄꯩꯁꯥ ꯂꯩꯇꯦꯕ
ꯁꯣꯜꯂꯨ ꯀꯩꯅꯣ ꯈꯜꯂꯦꯔ ꯄꯤꯒꯤꯦ
ꯀꯅ ꯊ ꯀꯅ ꯊꯣ ꯈ ꯂꯩ
ꯑꯥ
ꯏꯀꯥꯏꯖꯦꯏ
ꯋꯥꯔꯤ ꯁꯥꯟꯅꯈꯤꯁꯦ ꯍꯥꯏꯔꯣ ꯁꯤ ꯂꯣꯏꯔꯒ
ꯇꯣꯏ ꯊꯥꯟꯅꯔꯔꯦꯏꯁꯦ ꯇꯨꯃꯁꯦ ꯍꯌꯦꯡ ꯊꯅꯔꯁꯤ
ꯅꯕꯥꯅꯤ ꯇꯨꯃꯤꯟꯅꯩꯔꯣ
ꯎꯝ
ꯆꯤꯟꯗ꯭ꯔꯣ
ꯆꯤꯜꯂꯁꯨ ꯑꯗꯨꯝ ꯅꯝꯃꯤ ꯃꯥ ꯑꯩ ꯅꯥꯛꯇ
ꯑꯉꯥꯡꯁꯤ ꯖꯒꯣꯏ ꯁꯥꯒꯦ ꯁꯥꯕ ꯃꯇꯨꯡ ꯇꯨꯝꯈ꯭ꯔꯦ
ꯎꯝ ꯉꯁꯥꯏ ꯐꯥꯎ ꯇꯝꯍꯧꯗꯕꯅꯤ ꯑꯁ ꯃꯥꯅ ꯆꯣꯡ ꯆꯦꯟ ꯆꯦꯟ ꯁꯥꯕꯣꯖꯥꯠ ꯅꯣꯛꯅꯤꯡ ꯈꯔꯖꯥꯠꯅꯤ ꯀꯩꯝꯇꯒ ꯅꯧꯗ ꯋꯥꯒ ꯉꯥꯡꯗꯤꯑꯌꯦ ꯑꯗꯨꯝ ꯊꯨꯝꯇꯤꯡ ꯁꯨꯝꯊꯤꯡꯒ ꯇꯧꯔꯒ ꯏꯇꯤꯡꯗꯣ ꯅꯣꯛꯅꯤꯡꯕꯉꯥꯏꯅꯤ
ꯍꯩ ꯈꯨꯠꯁꯤꯡꯒꯗꯦ ꯑꯉꯥꯏꯅꯤ ꯒꯥꯏꯅ
ꯉꯔꯥꯡ ꯂꯩꯔꯛꯇ ꯅꯣꯏꯗꯒꯤ ꯊꯣꯛꯂꯛꯑꯦꯕꯀꯣ ꯃꯥꯁꯦ ꯃꯈꯣꯡ ꯆꯠꯂꯦꯕ ꯑꯗꯨꯒ ꯃꯈꯨꯠꯇꯣ ꯁꯨꯃꯥꯏꯅ ꯈꯣꯏꯔꯝꯕ ꯃꯑꯣꯡ ꯇꯧꯔꯒ ꯆꯞ ꯂꯦꯞꯄꯒ ꯄꯨꯕꯣꯛ ꯄꯤꯁ ꯍꯦꯃꯤ ꯚꯨꯠꯂꯛꯑꯦ ꯍꯥꯏꯕ ꯑꯩ ꯀꯔꯤꯅꯣ ꯈꯜꯂꯦꯕꯁꯦ ꯑꯗꯨ ꯑꯩꯁꯦ ꯀꯣꯟꯅ ꯒ꯭ꯌꯥꯟ ꯇꯥꯔꯛꯑꯦ ꯃꯥ ꯍꯥꯏꯁꯤꯕꯨ ꯀꯔꯤꯅꯣ ꯈꯜꯂꯨꯏꯕ ꯑꯍꯥꯟꯕꯗ ꯑꯗꯨꯝ ꯐꯨꯠ ꯂꯥꯛꯑꯦ ꯍꯥꯏꯔ ꯀꯥꯟꯗ ꯑꯩꯁꯦ ꯒ꯭ꯌꯥꯟ ꯇꯥꯔꯑꯦ ꯀꯗꯥꯏꯗꯒꯤꯟ ꯊꯣꯛꯂꯛꯏꯅꯣ ꯈꯪꯗꯦꯕ ꯍꯩꯅ ꯍꯥꯏꯔꯛꯄ ꯋꯥ ꯍꯥꯏꯅꯤꯗ ꯃꯈꯣꯏ ꯀ ꯇꯧꯔꯂ ꯍꯦꯞꯃꯤ ꯄꯤꯁ ꯀ ꯇꯧꯔꯦ
ꯐꯣꯟ ꯌꯦꯡꯉꯕꯅꯤꯅ ꯂꯣꯏꯅ
ꯌꯥꯝ ꯅꯣꯛꯅꯤꯡꯕ ꯋꯅꯤꯗ ꯃꯥꯅ ꯍꯦꯟꯖꯜꯂꯦ ꯍꯥꯏꯅꯤꯅꯦ ꯑꯦ ꯁꯨꯝ ꯆꯪꯉꯛꯄꯗ ꯊꯥꯛꯑ ꯊꯋꯥꯟꯃꯤꯆꯆꯥ ꯑꯅꯪꯕ ꯃꯅꯤꯡꯗ ꯊꯣꯛꯄꯗꯣ ꯉꯉꯥꯟꯕ ꯕꯣꯕꯣꯛ ꯊꯥ ꯃꯆꯥ ꯑꯃ ꯊꯣꯛꯑꯦ ꯍꯥꯏꯔꯛꯄꯣ ꯃꯥꯅ ꯑꯗ ꯑꯩꯅ ꯊꯥꯅꯠꯇꯦ ꯊꯋꯥꯟꯃꯤꯆꯥꯛꯅꯦ ꯍꯥꯏꯕ ꯑꯗꯨꯒ ꯇ꯭ꯋꯤꯡꯀꯜ ꯇ꯭ꯋꯡꯀꯜ ꯂꯤꯠ
ꯏꯁ
ꯂꯣꯏ ꯍꯦꯟꯖꯥꯜ ꯂꯩ ꯃꯥꯅ ꯍꯦꯟꯅ ꯈꯪ ꯂꯧꯔꯝꯃꯦ ꯑꯗꯨꯒ ꯋꯥ ꯀ ꯑꯗꯨꯗ ꯅꯕ ꯂꯩꯣꯏꯦ ꯁꯤꯒꯗ ꯎꯝ ꯎꯝ ꯇꯣꯝꯄꯣꯛꯇꯨꯕꯨ ꯆꯥꯕ ꯊꯛꯄ ꯍꯩꯅꯔꯖꯥꯠꯂꯣ
ꯆꯥꯕ ꯌꯥꯗ꯭ꯔꯦ ꯑꯦ ꯌꯦꯟꯁꯤꯡꯁꯨ ꯇꯧꯔꯣꯏ
ꯏꯟꯁꯇꯤꯇ꯭ꯌꯨꯠ ꯇꯧ ꯑꯩꯅ ꯃꯣꯏ ꯈꯣꯡꯄꯥꯛꯇꯨꯗ ꯃꯊꯟ ꯆꯥꯕꯁꯨ ꯌꯥꯔꯣꯏ
ꯑ ꯐꯣꯟ ꯀꯛꯈ꯭ꯔꯅꯤ ꯄꯨꯡ ꯐꯥꯔ
ꯎꯝ ꯑꯣ ꯍ ꯄꯩꯁꯥꯒ ꯄꯥꯁꯥ ꯂ